ꯀ꯭ꯔꯤꯔꯥ
ꯈꯪꯗꯦ ꯑꯩꯁꯨ
ꯎꯝ ꯎꯝ ꯀꯩꯁꯥꯡ ꯆꯥꯔꯒꯦ ꯑꯃꯨꯛꯀ
ꯍꯥꯍꯥ ꯔꯦꯟꯒꯤ ꯏꯟꯖꯥꯡꯅꯦ ꯔꯦꯟꯒꯤ
ꯑꯩꯈꯣꯏꯗꯤ ꯑꯁ ꯅꯪꯅ ꯍꯥꯎꯕ ꯐꯦꯚꯣꯔꯥꯏꯠ ꯁꯧꯒ꯭ꯔꯤꯗꯣ ꯅꯪꯅ ꯆꯥꯅꯤꯡꯕꯗꯣ ꯑꯗꯨꯒ ꯑꯂꯨ ꯆꯥꯏ ꯉꯁꯤ ꯈꯛꯇ ꯆꯥꯕꯒꯤ ꯑꯃꯨꯛ ꯍꯥꯎꯋꯦꯗ ꯑꯩꯗꯤ
ꯅꯣꯏꯗꯤ ꯑꯗꯨꯝ ꯀꯩꯅꯣ ꯑꯗꯨꯝ ꯍꯥꯎ ꯅꯣꯏꯗꯤ ꯑꯗꯨꯝ ꯆꯥꯏꯌꯦꯀꯣ ꯑꯗꯨꯒꯤꯅꯦ ꯍꯥꯎꯕꯗꯣ ꯑꯩꯗꯤ ꯆꯥꯅꯤꯡꯗꯦ ꯑꯗꯨꯕꯨ ꯑꯩ ꯃꯄꯥꯟꯅ ꯂꯩꯔꯀꯥꯟꯗꯗꯤꯀꯣ ꯃꯣꯏꯒꯤ ꯁꯧꯒ꯭ꯔꯤꯗꯣ ꯑꯗꯨꯗꯗꯤ ꯀꯔꯤꯅꯣ ꯚꯤꯖꯤꯇꯦꯕꯜ ꯀꯔꯤ ꯑꯗꯨꯝ ꯒ꯭ꯔꯤꯟ ꯂꯤꯐꯒꯨꯝꯕ ꯃꯅꯥꯗꯣ ꯑꯗꯣ ꯄꯥꯥꯛ ꯌꯥꯝ ꯆꯥꯗꯕꯒꯤꯀꯣ ꯑꯗꯨꯝ ꯆꯥꯅꯤꯡꯉꯦꯕ ꯃꯣꯏꯒꯤꯗꯤ ꯔꯦꯗ ꯀꯂ꯭ꯔ ꯑꯃ ꯂꯩꯕꯗꯣ ꯁꯧꯒꯔꯤ ꯑꯁꯦ ꯑꯩꯈꯣꯏꯒꯤ ꯅꯠꯇꯕ ꯑꯗꯨꯗꯣ ꯂꯧꯔꯒ ꯃꯣꯏꯅ ꯊꯣꯡꯕꯤꯔꯒ ꯑꯗꯨꯝ ꯌꯥꯝꯅꯗꯤ ꯆꯥꯕ ꯉꯝꯗꯦ ꯑꯗꯨ ꯈꯤꯇꯪ ꯈꯤꯇꯪ ꯑꯗꯨꯝ ꯆꯥꯕꯅꯦ ꯑꯩꯁꯨ ꯑꯗꯨ ꯃꯇꯝꯗꯁꯨ ꯆꯥꯅꯤꯡꯕꯒꯤ
ꯔꯦꯠ ꯗꯨꯁꯨꯀꯣ ꯑꯁ ꯔꯦꯠ ꯇꯣ ꯍꯥꯥꯎꯇꯦꯗ ꯑꯩꯒꯤꯗꯤ
ꯍꯥꯎꯇꯦ ꯍꯣꯏ ꯍꯥꯎꯇꯦ ꯍꯥꯏꯕ꯭ꯔ ꯈꯪꯗꯦ ꯑꯩꯗꯤ ꯌꯥꯝ ꯁꯤꯜꯂꯦꯗ
ꯎꯝ ꯌꯥꯝ ꯁꯤꯟꯕꯒꯤ ꯑꯁ ꯔꯦꯠꯇꯣ ꯌꯥꯝ ꯁꯤꯟꯕꯅꯦ ꯑꯁꯤꯗꯒꯤ ꯍꯦꯟꯅ ꯁꯤꯗꯣ ꯅꯣꯔꯃꯦꯜꯅꯦ ꯐꯨꯠꯇꯨ ꯍꯥꯎꯋꯦꯗ
ꯑ
ꯅꯍꯥꯟ ꯉꯔꯥꯡ ꯅꯪ ꯄꯥꯎ ꯐꯥꯎꯅꯕ꯭ꯔꯥ ꯅꯨꯄꯤ ꯑꯃꯗꯣ
ꯎꯝ ꯑꯪ ꯉꯔꯥꯡ ꯑꯗꯣ ꯑꯩ ꯇꯧꯔꯛꯀꯦ ꯍꯥꯏꯔꯒ ꯑꯩꯗꯣ ꯁꯪꯗ꯭ꯔꯦ ꯑꯗꯨꯒꯤ ꯉꯁꯤ ꯇꯧꯕ
ꯑꯣ
ꯉꯁꯤ ꯇꯧꯋꯦ
ꯑꯣ ꯎ ꯅꯕꯥꯏꯅꯤ ꯊꯣꯛ ꯊꯣꯛꯀꯗ꯭ꯔꯣ ꯕꯥꯖ꯭ꯔꯗ
ꯍꯧꯖꯤꯛꯁ ꯈꯔ ꯉꯜꯂꯤꯅ ꯁꯦꯝꯂꯒ ꯂꯩꯕꯅꯤꯅ ꯀꯔꯤꯁꯨ ꯉꯟꯅꯆꯠꯔꯗꯤ ꯋꯥꯒꯅꯦꯕ
ꯆꯠꯀꯗ꯭ꯔꯥ ꯍꯌꯦꯡꯒꯨꯝꯕ
ꯈꯪꯗꯦ ꯍꯣꯔꯦꯟꯅꯤꯔꯣ ꯂꯩꯔꯗꯤ ꯆꯠꯀꯅꯤ
ꯑ
ꯑꯁꯁ ꯋꯥꯔꯦꯗ ꯎꯝ ꯇꯟꯈ꯭ꯔꯦ
ꯁꯟꯗꯦ ꯑꯣꯏꯔꯁꯨ ꯀꯧꯔꯛꯀꯗ꯭ꯔꯅꯦ ꯍꯣꯏ ꯁꯟꯗꯦ ꯑꯣꯏꯔꯁꯨ ꯀꯧꯔꯛꯀꯗ꯭ꯔꯥꯅꯦ ꯃꯤ ꯃꯣꯏ
ꯀꯩꯅꯣ ꯑ ꯇꯨꯝ ꯑꯦꯚꯤꯗ ꯑꯗꯨꯨꯝ ꯊꯥꯒꯠꯄꯅꯦꯕ ꯃꯣꯏꯗꯣ ꯃꯤ ꯀꯩꯅꯣ ꯊꯒꯠ ꯂꯩꯔꯗꯤꯀꯣ ꯑꯗꯨꯗ ꯌꯦ ꯇꯔꯦ
ꯃꯇꯝ ꯐꯠꯇꯕꯅꯦ ꯐꯖ ꯐꯖꯅ ꯆꯠꯂꯣ ꯍꯣꯏ ꯆꯠꯂꯗꯤ
ꯎꯝ
ꯇꯪꯈ꯭ꯔꯦ ꯇꯪꯈ꯭ꯔꯦ ꯇꯪꯈ꯭ꯔꯦ
ꯑꯃꯗꯨꯗꯤ ꯇꯨꯝꯕ꯭ꯔꯥ
ꯂꯨꯗꯣ ꯁꯅꯥꯔ ꯂꯩ
ꯃꯣꯕꯥꯏꯜ ꯑꯦꯖꯦꯟ
ꯂꯨꯗꯨ ꯂꯨꯗꯨ
ꯑꯣ ꯑꯣ ꯑꯣ ꯅꯨꯡꯉꯥꯏꯅꯦ ꯑꯗꯨꯗꯣ ꯃꯥꯗꯣ ꯀꯩꯅꯣ ꯀꯝꯄ꯭ꯌꯨꯇꯔ ꯗꯔ ꯅꯠꯇ꯭ꯔꯒ ꯑꯣ ꯑꯣꯟꯂꯥꯏꯟꯗ ꯁꯥꯟꯔꯕ꯭ꯔꯥ
ꯑꯣꯟꯂꯥꯟ
ꯑꯣ
ꯅꯍꯥꯟ ꯑꯩꯈꯣꯏ ꯌꯥꯝ ꯀꯩꯅꯣ ꯅꯦꯋꯥꯛ ꯄꯤꯗꯕ ꯃꯇꯝꯗ ꯏꯝꯐꯥꯜ ꯅꯦꯋꯥꯛ ꯄꯤꯗꯕ ꯃꯇꯝꯗ ꯁꯥꯟꯅꯕꯅꯦꯕ ꯑꯩꯈꯣꯏꯁꯤꯕꯨ ꯑ ꯒ꯭ꯔꯨꯞꯇꯣ ꯁꯦꯝꯈ꯭ꯔꯕꯅꯦꯕ ꯑꯗꯨꯒꯤ ꯃꯇꯝꯗꯒꯤ ꯍꯧꯖꯤꯛꯇꯤ ꯃꯤ ꯌꯥꯝꯈ꯭ꯔꯦ ꯑꯩꯗꯤ ꯂꯦꯐ ꯇꯧꯈ꯭ꯔꯦ ꯁꯅꯔꯝꯅꯤ ꯃꯣꯏ
ꯀꯩ ꯑꯦꯞꯁ ꯀꯩ ꯃꯃꯤꯡ ꯑꯦꯞꯁꯀꯤ ꯃꯃꯤꯡ ꯍꯥꯏꯔꯛꯑꯣ
ꯂꯨꯗꯣꯔꯣ
ꯂꯨꯗꯣ ꯅꯠꯇꯕ ꯑꯃ ꯂꯩꯕꯅꯦ ꯅꯨꯡꯉꯥꯏꯕ ꯚ꯭ꯌꯨꯒꯣꯔ ꯕꯤꯡꯒꯣꯔ ꯑꯃ ꯂꯩꯕꯅꯦ ꯑꯗꯨꯁꯨ ꯑꯗꯨꯁꯨ ꯑꯣꯟꯂꯥꯏꯟꯗ ꯁꯅꯥꯕ ꯌꯥꯕꯅꯦ
ꯑꯣ ꯈꯪꯗꯦ ꯑꯩꯗꯤ ꯃꯣꯕꯥꯏꯜ ꯑꯦꯖꯦꯟ ꯁꯥꯟꯅꯗ꯭ꯔꯦꯅ
ꯁꯥꯟꯅꯗ꯭ꯔꯦ ꯑꯅꯟ ꯏꯟꯁꯇꯣꯜ ꯇꯧꯈ꯭ꯔꯦ ꯑꯩꯗꯤ ꯁꯪꯗ꯭ꯔꯦ ꯁꯥꯟꯅꯅꯤꯡꯉꯥꯏ ꯅꯪꯒ ꯋꯥꯔꯤ ꯁꯅꯤꯡꯉꯥꯏꯐꯥꯎ ꯁꯥꯟꯗ꯭ꯔꯦ ꯅꯪ ꯑꯩꯕꯨ ꯅꯨꯡꯁꯤꯗ꯭ꯔꯣꯅꯦ
ꯑꯨꯄꯥꯏ ꯂꯩꯇ꯭ꯔꯦ ꯅꯨꯡꯁꯤꯔꯁꯨ ꯂꯥꯛꯑꯣ ꯍꯥꯏꯔꯖꯨ ꯎꯄꯥꯏꯂꯩꯇ꯭ꯔꯦ
ꯎꯄꯥꯏ ꯂꯩꯇꯦ ꯃꯣꯏ ꯀꯩꯅꯣꯗ ꯕꯖꯥꯔꯗ ꯊꯥꯔꯣꯏꯗꯣ ꯀꯧꯇꯥꯗ ꯀꯦ ꯀꯌꯥ ꯌꯣꯟꯕ꯭ꯔꯕ ꯃꯣꯏ
ꯅꯍꯥꯟꯗꯣ ꯁꯚꯦꯟꯇꯤꯔꯥ ꯑꯩꯠꯇꯤꯔ ꯑꯣꯏꯕꯅꯦ
ꯊꯔꯣꯏꯗꯣ ꯊꯔꯣꯏꯗꯣ ꯂꯧꯔꯒ ꯆꯥꯎꯑꯣꯅꯦ ꯅꯣꯏꯁꯨ ꯀꯨꯔꯤꯔꯥ
ꯑꯣ ꯀꯩꯅꯣꯗꯤ ꯆꯤꯡꯒꯤꯅ ꯍꯥꯎꯕꯅꯤꯗ ꯍꯥꯎꯕꯕꯨꯗꯤꯀꯣ
ꯎꯝ ꯑꯗꯨ ꯅꯍꯥꯟ ꯀꯩꯅꯣ ꯁꯤ ꯀꯩꯊꯣꯏꯈꯣꯏ ꯂꯝꯁꯥꯡꯗ ꯆꯠꯂꯒ ꯈꯨꯜꯂ ꯂꯥꯛꯑꯦ ꯄꯨꯔꯛꯑꯦ ꯑꯗꯨꯗꯤ ꯍꯥꯎꯋꯦꯍꯦ ꯐ꯭ꯔꯦꯁ ꯑꯣꯏꯕꯒꯤꯀꯣ ꯑꯗꯨꯝ ꯂꯧꯄꯨꯛꯇꯒꯤꯩꯑꯗꯨꯝ ꯄꯨꯔꯛꯄꯒꯤ ꯍꯥꯎꯋꯦ
ꯂꯕꯨꯛꯇ ꯑꯗꯨꯝ ꯐ꯭ꯔꯦꯁ ꯄꯨꯔꯛꯄꯗꯣ ꯍꯥꯎꯕꯅꯦ ꯃꯨꯛ ꯑꯁ ꯑꯁ ꯅꯨꯃꯤꯠ ꯁꯥꯡꯅ ꯊꯝꯃꯗꯤ ꯍꯥꯎꯇꯕ
ꯎꯝ ꯑꯗꯨꯗꯣ ꯏꯁꯤꯡ ꯍꯥꯞꯀꯅꯨ ꯀꯨꯏꯅ ꯊꯝꯒꯦ ꯍꯥꯏꯔꯗꯤ
ꯀꯨꯏꯅ ꯀꯨꯏꯅ ꯊꯝꯅꯤꯗ ꯑꯩꯈꯣꯏꯗꯤ ꯆꯥꯛ ꯌꯦꯟꯁꯥꯡ ꯂꯩꯇꯕꯒꯤ ꯅꯨꯃꯤꯠ ꯑꯃ ꯑꯅꯤꯗꯤ ꯊꯝꯃꯦ ꯑꯅꯤ ꯗꯒꯤ ꯍꯦꯟꯅ
ꯏꯁꯤꯡꯅ ꯀꯨꯏꯅ ꯊꯝꯃꯗꯤ ꯑꯝ ꯀꯩꯅꯣ ꯃꯁꯥꯗꯣ ꯀꯪꯕꯅꯦꯕ
ꯎꯝ
ꯀꯩꯅꯣ ꯑ ꯁꯤ ꯑꯝ ꯗꯤꯁꯦꯝꯕꯔ ꯅꯣꯕꯦꯝꯕꯔ ꯑꯗꯨ ꯃꯇꯝꯗꯅꯦ ꯍꯥꯎꯕꯗꯣ ꯂꯩꯇꯕ ꯀꯥꯟꯗ
ꯑ ꯑꯥ ꯑꯃꯨꯛ ꯑꯥ ꯀꯩꯅꯣ ꯁꯨꯔꯤ ꯁꯨꯔꯤ ꯄꯥꯏꯔꯒ ꯈꯨꯟ ꯆꯕꯗ
ꯑꯥ
ꯗꯨꯒꯨꯝꯕꯗꯣ ꯆꯠꯁꯦ
ꯂꯥꯁꯏꯌꯔ ꯑꯩ ꯆꯠꯄꯅꯦ ꯅꯪꯗꯤ ꯆꯠꯇꯦ ꯃꯥꯁꯨꯀꯣ
ꯂꯥꯁ ꯏꯔ ꯑꯩ ꯂꯥꯁ ꯌꯔꯖꯤ ꯆꯠꯇꯕ ꯃꯥꯜꯂꯦ ꯇꯨ ꯊꯥꯎꯖꯟ ꯇ꯭ꯋꯦꯟꯇꯤ ꯐꯥꯏꯚꯇꯗꯤ ꯆꯠꯂꯦ ꯑꯩ ꯄ꯭ꯔꯦꯒꯅꯦꯟ ꯑꯣꯏꯔꯤꯉꯩꯗ
ꯄ꯭ꯔꯦꯒꯅꯦꯟ ꯇ꯭ꯋꯦꯟꯇꯤ ꯐꯥꯏꯚ ꯔꯣ
ꯇ꯭ꯋꯦꯟꯇꯤ ꯐꯥꯏꯚ ꯍꯣꯏ ꯑꯦ ꯇ꯭ꯋꯦꯟꯇꯤ
ꯇ꯭ꯋꯦꯟꯇꯤ ꯐꯣꯔ ꯑꯥꯎꯔꯝꯅꯤ ꯂꯥꯁ ꯏꯌꯔꯅꯦ ꯇ꯭ꯋꯦꯟꯇꯤ ꯐꯥꯏꯚꯗꯣ ꯑꯩ ꯂꯥꯁꯏꯌ꯭ꯔ ꯀꯩꯅꯣ ꯑꯥ ꯁꯤ ꯕꯖꯥꯔꯗ ꯂꯩꯔꯛꯑꯝꯃꯨꯛ ꯍꯜꯂꯛꯑꯀꯥꯟꯗ ꯆꯠꯂꯦꯕ ꯏꯆꯦꯈꯣꯏꯒ ꯆꯠꯅꯤꯕ ꯏꯕꯣꯛ ꯈꯣꯏꯒ
ꯑꯗꯨꯒꯨꯝꯕꯅ ꯅꯨꯡꯉꯥꯏꯕꯅꯤꯍꯦ
ꯑꯩ ꯑꯩ ꯂꯥꯛꯑꯒ ꯑꯩꯏ ꯏꯕꯥꯅꯤ ꯆꯠꯁꯤ ꯑꯩ ꯇꯝ ꯎ ꯀꯩꯅꯣ ꯑꯗꯨ ꯃꯐꯝꯗꯣ ꯂꯩꯕ ꯃꯐꯝꯗꯣ
ꯍꯣꯏ ꯆꯟꯃꯤꯟꯅꯁꯦ ꯑꯁꯦꯡꯕꯀꯣ ꯅꯪ ꯎꯝ ꯅꯪ ꯂꯥꯛꯇꯤ ꯂꯥꯛꯀꯗ꯭ꯔꯅꯦ ꯂꯥꯛꯑꯗꯤ ꯆꯠꯁꯦ
ꯆꯠꯁꯦ ꯂꯥꯛꯀꯅꯤꯅ ꯌꯨꯝꯗ ꯂꯥꯛꯇ꯭ꯔꯒ ꯀꯥꯏꯗ ꯆꯠꯀꯦꯔꯣ
ꯑꯁ ꯅꯪ ꯗꯤꯁꯦꯝꯕꯔ ꯗꯤꯁꯦꯝ ꯗꯤꯁꯦꯝ ꯅꯣꯏ ꯌꯧꯗ꯭ꯔꯤꯉꯩꯗ ꯂꯥꯛꯇꯧ ꯃꯥꯟ
ꯂꯥꯛꯀꯥꯅꯤ ꯍꯤꯍ ꯍ ꯂꯥꯛꯅꯤꯌꯦ
ꯉꯥꯔꯦ ꯑꯁꯦꯡꯕ ꯆꯠꯁꯦꯀꯣ
ꯑꯩꯒꯤ ꯍꯨꯏꯕꯨ ꯌꯦꯡꯅꯤꯡ ꯈ꯭ꯔꯦꯗ ꯑꯩꯗꯤ
ꯅꯪꯁꯦ ꯍꯨꯏꯕꯨ ꯅꯨꯡꯁꯤ ꯃꯟꯕꯒꯤꯀꯣ
ꯍꯨꯏꯕꯨ ꯌꯦꯡꯅꯤꯡꯈꯔꯦ
ꯁꯤ ꯌꯨꯝꯗ ꯑꯩ ꯍꯣꯏ ꯍꯨꯏ ꯂꯣꯏꯗ꯭ꯔꯦ ꯑꯁ ꯂꯧꯅꯤꯡꯗꯦꯗ
ꯀꯥꯏꯁꯨ ꯍꯨꯏ ꯌꯥꯝꯕ ꯅꯠꯇ꯭ꯔꯣ
ꯏ ꯌꯥꯝꯕꯒꯤ ꯑꯩ ꯂꯣꯏꯅꯤꯡꯗ꯭ꯔꯦ
ꯑꯁꯤ ꯀꯔꯤ ꯍꯥꯏꯕ꯭ꯔꯥ ꯎꯝ
ꯑꯗꯨꯝ ꯅꯣꯇꯤ ꯑꯣꯏꯀꯣ ꯍꯣꯏꯁꯦ ꯃꯔ ꯃꯔꯛ ꯀꯩꯅꯣ ꯎꯝ ꯆꯤꯛꯀꯟ ꯃꯆꯥ ꯆꯥꯥꯁꯨ ꯆꯥꯕꯀꯣ
ꯑ ꯀꯑ ꯀꯩꯅꯣ ꯑꯁ ꯌꯥꯝ ꯅꯣꯇꯤ ꯑꯣꯏꯌꯦꯗ ꯀ ꯃꯣꯏ ꯑꯑꯥ ꯃꯊꯛꯇꯒꯤ ꯍꯨꯏꯁꯤꯡꯁꯨꯀꯣ ꯑꯅꯤ ꯑꯍꯨꯝ ꯂꯣꯏꯕꯅꯦꯕ ꯀꯨ ꯀꯣꯡꯊꯥꯎ ꯈꯣꯏꯒꯤꯗꯣ
ꯑꯣ ꯃꯣꯏꯅ ꯀꯩꯅꯣ ꯇꯧꯗꯕꯒꯤ ꯑꯣꯏꯔꯝꯅꯤ ꯑꯗꯨ ꯅꯣꯇꯤ ꯑꯣꯏꯕ ꯃꯇꯝꯗ ꯐꯖꯅ ꯐꯨꯔꯗꯤ ꯃꯣꯏꯕꯨ ꯀꯩꯅꯣ ꯂꯣꯏꯁꯟ ꯇꯧꯕꯤꯔꯗꯤ ꯑꯩꯈꯣꯏꯒꯤꯗꯤ ꯑꯗꯨꯃꯥꯏꯅ ꯇꯧꯗꯦꯗ ꯍꯧꯖꯤꯛꯀꯥꯟꯒꯤꯗꯤ
ꯑꯣ
ꯃꯥꯟ ꯑꯃ ꯂꯩꯕꯗꯣ ꯑꯆꯧꯕꯗꯣ
ꯎꯝ
ꯆꯔꯆꯇ ꯑꯗꯨꯝ ꯍꯦꯛ ꯍꯦꯛ ꯂꯥꯛꯑꯣ ꯑꯗꯨꯗꯤ ꯃꯥꯗꯤ ꯃꯥꯒꯤ ꯃꯆꯥꯛ ꯄꯣꯛ ꯄꯣꯛꯈ꯭ꯔꯦ ꯍꯥꯏꯔꯗꯤ ꯑꯦꯝꯇꯤ ꯏꯁꯇꯣꯃꯗ ꯂꯩꯕ ꯃꯣꯏꯗꯤ ꯋꯥꯏ ꯍꯥꯏꯕꯀꯣ ꯑꯗꯨꯒꯤ ꯑꯁꯤ ꯅꯪꯒꯤ ꯅꯆꯦ ꯑꯩꯈꯣꯏꯒꯤ ꯌꯦꯔꯨꯝ ꯂꯥꯔꯒ ꯑꯗꯨꯝ ꯆꯥꯏ ꯍꯥꯏꯌꯦ
ꯑꯣ ꯑꯩ ꯇꯥꯏ ꯍꯣꯏ ꯑꯁ
ꯃꯆꯥ ꯄꯣꯈ꯭ꯔꯗꯤꯀꯣ ꯃꯣꯏꯗ ꯀꯣꯏ ꯑꯗꯨꯝ ꯂꯣꯏꯅ ꯑꯗꯨꯝ ꯆꯥꯅꯤꯡꯕꯒꯤꯀꯣ ꯑ ꯀꯔꯤꯔ ꯌꯨꯝꯗ ꯈꯔꯗ ꯑꯗꯨꯨꯝ ꯂꯩ ꯍꯥꯏꯔꯁꯨ ꯃꯣꯏꯗꯣ ꯌꯥꯗꯕꯀꯣ ꯑꯗꯨꯒꯤ ꯑ
ꯎꯝ ꯑꯗꯨ ꯑꯣꯏꯔꯗꯤ ꯏꯟꯁꯥꯡ ꯑꯍꯥꯎ ꯑꯍꯥꯎꯕ ꯄꯥꯝ ꯃꯥꯂꯦ ꯃꯣꯏꯁ ꯃꯆꯥꯥꯄꯣꯛ ꯑꯗꯤ
ꯎꯝ ꯃꯤꯖꯝ ꯍꯥꯎꯋꯦ ꯎꯝ ꯆꯔꯆꯇ ꯆꯠꯂꯒ ꯃꯥꯒꯤ ꯑꯉꯥꯡ ꯈꯔ ꯄꯤꯛꯂꯨ ꯄꯤꯔꯒ ꯆꯠꯄꯁꯨ ꯍꯩꯔꯒ ꯆꯥꯛ ꯌꯦꯟꯁꯥꯡꯁꯨ ꯆꯥꯕ ꯈꯔ ꯈꯔ ꯑꯗꯨꯝ ꯍꯩꯕ ꯃꯇꯝꯗ ꯌꯥꯝ ꯄꯨꯔꯒꯅꯤ ꯑꯗꯨ ꯈ꯭ꯔꯤꯁꯃꯥꯁ ꯃꯇꯝꯗꯤ ꯀꯩꯅꯣ ꯇꯧꯋꯤꯅ ꯑꯩꯈꯣꯏꯗꯣ
ꯎꯝ
ꯏꯤꯟꯇꯔꯁꯇ ꯀꯩ ꯌꯦꯟꯖꯥꯡꯒꯨꯝꯕ ꯊꯣꯡꯄ ꯃꯇꯝꯗ ꯑꯗꯨꯝ ꯄꯤꯖꯕꯤꯀꯣ ꯑꯗꯨꯗꯣ ꯌꯥꯝ ꯌꯥꯝ ꯄꯨꯔꯛꯑꯒ ꯃꯥꯒꯤ ꯏꯃꯎꯗꯒꯤ ꯂꯧꯊꯣꯛꯑꯒ ꯃꯥꯒꯤ ꯃꯆꯥꯁꯤꯡꯕꯨ ꯄꯤꯊꯣꯛꯀꯅꯤ ꯑꯗꯨ ꯆꯥꯔꯒ ꯁꯤꯕꯁꯨ ꯌꯥꯎꯎꯅꯦꯗ ꯈꯔ ꯑꯉꯥꯡ ꯑꯣꯏꯔꯤ
ꯑꯣꯛꯁꯥꯒꯨꯝꯕꯗꯣ ꯆꯥꯕ ꯐꯠꯇꯕꯅꯤ ꯍꯥꯏꯌꯦꯅ ꯈ꯭ꯔꯤꯁꯃꯥꯁ ꯃꯇꯝꯗꯒꯤꯗꯣ ꯍꯨꯏꯁꯤꯡꯁꯦ
ꯑꯣ ꯂꯅꯥꯒꯅꯤꯃꯨ ꯀꯔꯤ ꯌꯥꯝ ꯆꯔꯣꯗꯤ ꯅꯣꯡ ꯆꯨꯕ꯭ꯔꯣ ꯍꯧꯖꯤꯛ ꯎꯝ ꯅꯣꯏ ꯌꯣꯝꯗ ꯅꯣꯡ ꯆꯨꯕ꯭ꯔꯥ
ꯅꯣꯡ ꯆꯨꯗ꯭ꯔꯦ ꯇꯣꯛꯈ꯭ꯔꯦ ꯉꯁꯥꯏ ꯆꯨꯕꯅꯦ
ꯑꯩꯈꯣꯏꯗꯤ ꯑꯞꯁꯔ ꯑꯣꯏꯕꯅꯤꯅ ꯑꯁ ꯃꯔꯛ ꯃꯔꯥꯛꯁꯦ ꯌꯥꯝ ꯁꯥꯏꯍꯦ
ꯍꯧꯖꯤꯛ ꯁꯥꯕ꯭ꯔꯥ
ꯂꯩꯁꯣꯏ
ꯑꯁ ꯆꯥꯕ ꯃꯐꯝꯗꯗꯤ ꯑꯁ ꯅꯨꯡꯉꯥꯏꯇꯦꯍꯦ ꯐꯦꯟ ꯊꯥꯗꯕ ꯑꯣꯏꯔꯣꯅꯣ ꯅꯣꯏ
ꯂꯩꯗꯦꯗ
ꯂꯩꯕꯅꯦ
ꯄꯩꯁꯥ ꯂꯩꯇꯦ
ꯑꯍ
ꯄꯩꯁꯥ ꯂꯩ ꯇꯕꯗꯣ
ꯑꯍꯣꯡꯕ ꯑꯣꯏꯔꯁꯨ ꯂꯩ ꯌꯣ ꯅꯣꯏꯒꯤꯁꯦ ꯎꯝ ꯀꯔꯤꯅ ꯁꯥꯕ꯭ꯔꯥ ꯎꯅ ꯁꯥꯕ꯭ꯔꯥ ꯀꯔꯤ ꯀꯔꯤꯅꯔꯥ ꯌꯨꯝꯗꯣ
ꯍꯣꯏ ꯑꯣꯢꯔꯔꯣꯢ ꯑꯗꯨꯒ ꯁꯤ ꯃꯄꯥꯟꯗ ꯗꯤꯟ ꯍꯥꯞꯄꯒꯤꯀꯣ ꯑꯗꯨꯒꯤꯅꯦ ꯁꯥꯕꯗꯣ ꯑꯗꯨꯒ ꯎꯝ ꯁꯤ ꯕꯝꯕꯨ ꯀꯩꯅꯣ ꯇꯧꯕꯤꯔꯒ ꯃꯊꯛꯇ ꯁꯤꯂꯤꯡꯒꯨꯝꯅ ꯇꯧꯕꯤꯌꯦ ꯕꯝꯕꯨꯗꯣ ꯑꯗꯨ
ꯔꯦꯟꯗꯣ ꯃꯤ ꯌꯥꯝ ꯌꯥꯝ ꯂꯩꯕ꯭ꯔꯥ
ꯃꯤ ꯌꯥꯝꯃꯦ ꯍꯣꯏ ꯉꯥꯏꯈꯣ ꯑꯩ ꯃꯤ ꯀꯣꯜ ꯂꯥꯛꯑꯦ ꯑꯗꯣ ꯑꯃꯔꯛ ꯇꯧꯔꯛꯄ ꯂꯣꯢꯔꯒ